ꯑ ꯍꯜꯂꯣ ꯀ ꯍꯥꯏꯕ꯭ꯔꯣ
ꯇꯥꯏꯌꯦ ꯇꯥꯏꯌꯦ
ꯑꯦ ꯅꯪꯒꯤꯁꯨ ꯃꯌꯥꯝ ꯂꯩꯕ꯭ꯔꯣ ꯑꯗꯨꯒꯤꯗꯣ ꯌꯦ ꯍꯥ ꯀ ꯆ ꯀ ꯆꯦ ꯑꯗꯣ ꯃꯍꯧꯁꯥꯅꯦ ꯑꯩꯩꯅ ꯅ
ꯑꯣ ꯍꯣ ꯃꯤ ꯑꯇꯣꯞꯄꯈꯩ ꯆꯠꯂꯤ
ꯑꯗꯣ ꯑ ꯑꯩꯅꯗꯤ ꯅꯠꯇꯦꯀꯣ ꯑꯩꯕꯨꯗꯤ ꯀꯩꯅꯣ ꯍꯥꯏꯕꯤꯔꯛꯀꯅꯤꯗ
ꯑꯣ ꯑꯁ
ꯀꯃꯥꯏ ꯀꯃꯥꯏ ꯄꯥꯜꯂꯤꯒꯦ ꯆꯥꯛ ꯂꯥꯝꯕꯒꯤ ꯀꯩꯅꯣ ꯋꯥꯂꯦ ꯄꯥꯎꯗꯔ ꯊꯛꯂꯦ ꯇꯧꯔꯤꯅꯦ ꯑꯣ ꯅꯪꯒꯤ
ꯑꯣ ꯑꯩꯈꯣꯏꯗꯤ ꯆꯥꯛ ꯂꯥꯃꯒꯤ ꯇꯨꯝꯔꯤꯌꯦ
ꯌꯦ
ꯎ
ꯅꯪ ꯅꯉ ꯋꯥꯅꯤꯅ ꯅꯪ ꯑꯩꯁꯨꯨꯒꯥꯔꯤꯅ
ꯅꯣꯛꯎꯗꯅ ꯅꯣꯛꯅꯤꯡꯉꯗꯤ ꯀꯅꯥꯅ ꯊꯤꯡꯕ꯭ꯔꯣ ꯊꯤꯡꯕ ꯃꯤꯗꯣ ꯑꯩ ꯐꯨꯒꯦ
ꯑꯁꯤꯁ ꯑꯩꯉꯣꯟ ꯅꯪ ꯄꯨꯗꯣꯏꯔꯣ
ꯐꯨꯗ꯭ꯔꯗꯤ ꯀꯩꯅꯣꯅꯦꯍꯦ
ꯁꯣꯃꯦ ꯁꯣꯃꯦ
ꯎꯝ ꯅꯣꯏꯕꯣꯠ ꯌꯨꯝꯗ
ꯌꯨꯝꯗ ꯂꯩꯕ꯭ꯔꯣ ꯎꯝ ꯌꯨꯝꯗ ꯂꯩꯗ꯭ꯔꯗꯤ ꯀꯥꯏꯗ ꯂꯩꯌꯣ ꯍꯥꯏꯕꯅꯣ
ꯑꯣ ꯑꯩꯗꯤ ꯎꯃꯪꯗ ꯂꯩꯕ꯭ꯔꯥꯅ ꯈꯟꯕ
ꯄꯔ ꯀꯔꯤꯅꯣ
ꯑꯗꯣ ꯅꯣꯏꯁꯦ ꯆꯥꯛꯇꯤ ꯀꯌꯥ ꯀꯌꯥ ꯆꯥꯒꯦ ꯅꯣꯡꯃꯗ
ꯑꯗ ꯑꯍꯨꯝꯔꯛ ꯆꯥꯏꯌꯦ
ꯑꯠꯆꯥ ꯀꯩꯅꯣ ꯑꯩꯈꯣꯏꯗꯤ ꯃꯉꯥꯔꯛ ꯆꯥꯏ ꯅꯣꯏ ꯑꯍꯨꯝ ꯈꯛꯇ ꯆꯥꯏ ꯀꯥꯏ ꯀꯔꯤꯒꯤꯔꯣ
ꯀꯩꯅꯣ ꯅꯪ ꯃꯉꯥꯔꯛꯇꯥꯅꯤ ꯅꯪ ꯕꯨꯛꯇꯣ ꯅꯪꯒꯤ ꯄꯨꯛꯇꯣ ꯌꯥꯝ ꯆꯥꯎꯒꯗꯕ ꯃꯥꯜꯂꯦ
ꯆꯥꯕꯗ ꯑꯩꯈꯣꯏꯗꯤ ꯅꯣꯔꯃꯦꯜꯅꯦ ꯁꯤ ꯆꯥꯔꯁꯦ
ꯎꯝ ꯇꯥꯖꯗ꯭ꯔꯦ ꯀꯩꯅꯣ ꯎꯝ ꯃꯤ ꯌꯥꯝꯅꯁꯨ ꯆꯥꯎꯕ ꯃꯥꯂꯦ ꯅꯪꯒꯤꯁꯦ
ꯀꯗꯥꯏ ꯆꯥꯎꯕ꯭ꯔꯣ ꯑꯣ
ꯆꯥꯛ ꯌꯥꯝ ꯌꯥꯝ ꯆꯥꯔꯤ ꯃꯤ ꯌꯥꯝ ꯆꯥꯎꯋꯦ ꯍꯥꯏꯗꯥꯏꯅꯦ
ꯁꯨꯛ ꯆꯥꯕ ꯆꯥꯗꯩ ꯑꯩꯈꯣꯏꯁꯨ ꯆꯥꯔꯦ ꯁꯨꯛ ꯅꯣꯏ ꯅꯣꯏꯗꯤ ꯋꯥꯡꯁꯨ ꯋꯥꯡꯗꯦ ꯁꯨꯛ ꯋꯥꯡ ꯋꯥꯡꯗꯦ ꯁꯨꯛ ꯅꯣꯏ ꯅꯣꯏꯗꯦ
ꯋꯥꯡꯅ ꯋꯥꯡꯗ꯭ꯔꯦ ꯌꯥꯝ ꯌꯥꯝ ꯆꯥꯔꯁꯨ
ꯋꯥꯡꯗꯦ ꯁꯨꯛ ꯋꯥꯡ ꯉꯥꯡꯗꯦ
ꯑ ꯏ ꯃꯅꯤꯒꯣ ꯏꯇꯕꯤ ꯏꯔꯕ
ꯑꯩꯈꯣꯏꯗꯤ ꯌꯥꯕꯅꯤ ꯑꯗꯨꯝ
ꯑꯆꯥ ꯀꯜꯀꯇꯥꯒꯦ ꯍꯦ ꯅꯣꯏ ꯍ ꯌꯦꯡꯉꯛꯑꯦ ꯍꯣꯔꯦꯟꯒꯤ ꯄꯣ ꯂꯣꯏ ꯌꯦꯡꯉꯗ꯭ꯔꯣ ꯌꯦꯡꯗꯣꯏꯅꯦ ꯀꯩꯅꯣ ꯑꯃꯨꯛꯀ ꯇꯨꯝꯃꯅꯤ ꯑꯃꯨꯛꯀ ꯍꯧꯒꯠꯂꯅꯤ
ꯑꯆꯥ ꯑꯆꯥ ꯑꯆꯥ
ꯑꯁ ꯂꯩꯕꯒꯤ ꯈꯪꯗ꯭ꯔꯦꯍꯦ ꯀꯣꯛꯁꯦ ꯁꯥꯔꯤꯌꯦ ꯅꯣꯏꯁꯦ
ꯀꯔꯤꯒꯤ
ꯁꯥꯕ꯭ꯔꯣ ꯂꯥꯏꯔꯤꯛ ꯄꯥꯅꯤꯡꯉꯥꯏ ꯁꯥꯕ
ꯀꯔꯤ ꯂꯔꯤꯛ ꯄꯥꯕ ꯀꯣꯛ ꯁꯥꯕ꯭ꯔꯣ
ꯅꯣꯏꯥꯏꯅꯤꯁ ꯍꯥꯏꯗ꯭ꯔꯣ ꯍ ꯊꯗꯦ ꯀ
ꯀꯩꯅꯣꯅꯦꯦ ꯃꯤ ꯏꯁꯤꯡꯦꯡ ꯍꯥꯏꯥꯟ ꯅꯣꯛꯏꯗꯣ
ꯅꯪꯕꯨ ꯊꯦꯡꯅꯕꯒꯤꯁꯦ ꯑꯩꯅ ꯊꯦꯡꯅꯕꯒꯤ ꯑꯩ ꯌꯥꯝ ꯍꯔꯥꯎꯋꯦꯅꯦ ꯀꯔꯤꯗ
ꯑꯁ
ꯅꯪꯁꯦ ꯁꯥꯁꯨ ꯌꯥꯝ ꯐꯖꯕꯃꯜꯂꯤꯍꯦ ꯅꯪꯦ
ꯍꯥꯥ
ꯍꯥ ꯅꯪ ꯁꯛꯖ‌ꯦ ꯌꯥꯝ ꯐꯖꯕ ꯃꯥꯜꯂ‌ꯦꯗ ꯑꯥ ꯐꯖꯕꯅ‌ꯦ ꯋꯥꯡꯁꯨ ꯋꯥꯡꯗꯦ ꯍꯥꯏꯗ ꯆꯥꯛꯁꯨ ꯌꯥꯝ ꯌꯥꯝ ꯆꯥꯏ ꯍꯥꯏꯔꯦ ꯑꯗꯨ ꯀꯂꯔꯗꯤ ꯀꯃꯥꯏꯟ ꯇꯧꯔ‌ꯦ ꯅꯪ ꯀꯨꯆꯨꯗꯤ
ꯈ‌ꯣꯏ ꯀꯨꯆꯨꯁꯦ ꯑꯣꯍꯣ ꯁꯤ ꯏꯌꯥꯝꯕꯒꯤ ꯀꯨꯆꯨꯒ ꯆꯞ ꯃꯥꯟꯅꯩꯌꯦ
ꯅꯪ ꯏꯌꯥꯝꯕ ꯍꯥꯏꯕꯗꯤ ꯀꯅꯥꯅꯣ ꯑꯩ ꯈꯪꯗ꯭ꯔꯦ ꯑꯣ ꯍ‌ꯣ ꯑꯩꯒꯤ ꯏꯌꯥꯝꯕ ꯑꯝꯕꯥꯄꯦꯗ‌ꯣ
ꯃꯣꯏꯒꯤ ꯀꯨꯆꯨꯒ ꯆꯞ ꯃꯥꯟꯅꯩꯌꯦ
ꯑꯆꯥ
ꯑꯩꯈꯣꯏꯁꯨ ꯕꯣꯜ ꯁꯥꯟꯅꯥꯕꯅꯤꯅꯀꯣ ꯑꯩꯈꯣꯏ ꯏꯌꯥꯝꯕꯒꯤ
ꯏꯁ ꯁꯥꯟꯅꯕꯅ‌ꯦꯕ ꯅꯪꯕꯨ ꯕꯣꯜ ꯁꯥꯟꯅꯕ ꯍꯩꯗꯤ ꯍꯩꯕ꯭ꯔꯣ ꯍꯩꯗꯔꯗꯤ ꯀꯩꯅ‌ꯣꯅ‌ꯦꯍꯦ ꯑꯣꯍꯣ ꯑꯦ ꯅꯦꯝꯕ ꯃꯤꯁꯤꯡꯗꯤ ꯍꯥꯏꯕ ꯃꯥꯜꯂ‌ꯦ ꯑꯣꯍꯣꯗꯤ ꯍꯥꯏꯔꯛꯀꯅꯨꯗ ꯇꯥꯅꯤꯡ
ꯄꯤꯛ ꯄꯤꯛ ꯑꯗꯤ ꯆꯝꯄ꯭ꯔꯥꯅꯤ
ꯄ꯭ꯔꯥꯅꯦ ꯎꯝ ꯄꯤꯛꯁꯨ ꯄꯤꯛꯑꯝꯔ‌ꯣꯏ ꯗꯣꯟ ꯖꯠꯁ ꯑꯦ ꯕꯨꯛ ꯕꯥꯏ ꯀꯨꯛ ꯀꯗ‌ꯣ ꯇ ꯀꯨꯀꯤꯒ ꯀꯨꯀꯤꯒꯤ ꯐꯩꯕꯣꯛꯁꯨ ꯃꯥꯜꯂꯝꯅꯤ
ꯑꯗꯨꯕꯨꯗꯤ ꯈꯔ ꯈꯔ ꯆꯨꯝꯒꯦ ꯇꯧꯋꯦ
ꯁꯛꯁꯨ ꯃꯥꯟꯕꯒꯨꯝ ꯇꯧꯔꯅꯤꯗ ꯀꯨꯀꯤꯒꯤꯁꯦ
ꯇꯥꯅꯤꯡꯗ‌ꯦꯀꯣ
ꯃꯥꯜꯂꯝꯅꯤ ꯅ‌ꯪꯁ‌ꯦ
ꯃꯤ ꯐꯣꯔꯦꯟ ꯐꯣꯔꯦꯟꯗꯒꯤ ꯂꯥꯛꯏꯅꯦ ꯑꯩꯈꯣꯏꯁꯦ ꯈꯪꯕ꯭ꯔꯥ
ꯍꯥ
ꯃꯤ ꯐꯣꯔꯦꯟꯗꯒꯤ ꯂꯥꯛꯏꯅꯦ ꯑꯩꯈꯣꯏꯁꯦ ꯑꯣ ꯍꯣ ꯃꯥꯟꯕꯅꯤ ꯃꯥꯟꯗ꯭ꯔꯗꯤ
ꯑꯣꯍꯣꯕꯨꯗꯤ ꯇꯣꯛꯑꯣ ꯍꯥꯏꯕꯅꯤꯗ ꯅꯪꯒꯤꯁꯦ ꯂꯣꯏꯅ ꯀꯩꯅꯣ ꯇꯧꯔꯅꯤꯕ ꯑꯣ ꯑꯗꯨꯗꯣ ꯌꯥꯗꯦꯅꯦ ꯑꯗꯨꯗ‌ꯣ ꯇꯧꯒꯅꯨ ꯍꯥꯏꯕꯅꯤꯗ ꯀꯔꯤꯅꯣ ꯇꯧꯑꯣ ꯍꯥꯏ ꯇꯧꯒꯅꯨ ꯍꯥꯏꯕꯗ‌ꯣ ꯌꯥꯗꯦꯕ ꯎꯝ ꯌꯥꯗꯕꯒꯤꯔ‌ꯣ ꯌꯥꯅꯤꯡꯉꯥꯏ ꯅꯪꯅ ꯀꯩꯅꯣ ꯍꯣꯠꯅꯥꯎ
ꯀꯩꯗꯧꯕ꯭ꯔꯣ
ꯑꯆꯥꯄꯣꯠ ꯀ ꯆꯥꯔꯤꯅꯦ ꯎꯝ ꯅꯣꯡꯃ ꯏꯕꯥꯅꯤꯁꯨ ꯊꯦꯡꯅꯕ ꯆꯠꯁꯦ ꯊꯦꯡꯅꯁꯦ
ꯑꯣ ꯍ‌ꯣꯏ
ꯋꯥꯛꯀꯤꯡ ꯆꯦꯟꯕ ꯂꯥꯛꯑꯣ ꯋꯥꯛꯀꯤꯡ ꯆ‌ꯦꯟꯕ ꯂꯥꯛꯑꯣ ꯀꯥꯏꯗꯅꯣ ꯃꯐꯝꯗꯣ ꯑꯣ
ꯄ‌ꯦꯔꯥꯎ ꯆꯤꯡꯗ
ꯅꯪꯗꯤ ꯀꯥꯏꯗ ꯂꯩꯕ ꯑꯣ ꯆꯩꯔꯥꯎ ꯆꯤꯡꯒꯤ ꯃꯈꯥꯗ ꯀꯩꯅꯣ ꯋꯥ ꯉꯥꯡꯕ ꯈꯨꯗꯤꯡ ꯑꯣꯍꯣ ꯑꯣꯍꯣ
ꯑꯣ
ꯑꯗꯨꯗꯣ ꯍꯥꯏꯕꯤꯒꯅꯨ ꯍꯥꯏꯕ ꯋꯥꯅꯤ ꯀꯩꯅꯣ ꯃ‌ꯦ ꯁꯤ ꯑꯉꯥꯡꯁꯤꯗꯤ ꯀꯔꯤꯅꯣ ꯍꯥꯏꯒꯅ‌ꯣ ꯍꯥꯏꯕꯗꯣ ꯌꯥꯅꯤꯉꯥꯏ ꯁꯦꯝꯍꯜꯂꯣ ꯍꯥꯏꯕꯅꯤꯗ ꯀꯔꯤ ꯃꯆꯥꯥꯅ‌ꯣ ꯌꯥ ꯌꯥꯝꯅ ꯀꯩꯅꯣ ꯇꯧꯕ ꯃꯥꯜꯂ‌ꯦ ꯅꯪꯒꯤꯁꯦ ꯎꯁꯤꯠꯇꯕꯁꯨ ꯌꯥꯎꯕꯒꯨꯝ ꯇꯧꯋꯦ ꯑꯗꯨ ꯑꯣꯍꯣ ꯍꯥꯏꯕꯗꯣ
ꯑꯣꯍꯣ ꯃꯤꯅ ꯀꯩꯅꯣ ꯇꯧꯔꯤꯗꯨꯕꯨ ꯅꯣꯏꯅ ꯑ ꯑꯣ
ꯑꯣ ꯅꯪꯁꯨ ꯆꯥꯛ ꯆꯥꯒꯅꯨ ꯍꯥꯏꯗ ꯌꯥꯕ꯭ꯔꯣ ꯅꯪꯁꯨ ꯑꯥ ꯌꯥꯏ
ꯑꯗꯣ ꯑꯦꯁ ꯑꯗꯨꯗꯤ ꯆꯥꯒ ꯊꯕꯤ ꯀꯃꯥꯏ ꯅꯪ ꯀꯃꯥꯏꯅ ꯍꯤꯡꯉꯤꯔꯣ
ꯍꯣꯔꯦꯟ ꯑꯣꯏꯅ ꯆꯥꯔꯒꯦ ꯍꯥꯏꯔꯅꯤ ꯑꯩꯗꯤ
ꯅꯠꯇꯦ ꯆꯥꯛ ꯅꯪꯕꯨ ꯆꯥꯛ ꯆꯥꯒꯅꯣꯅ ꯊꯤꯡꯕꯗ ꯅꯪ ꯅꯨꯡꯉꯥꯏꯒꯗ꯭ꯔꯣ
ꯑꯗꯣ ꯃꯇꯝ ꯈꯔꯗꯤ ꯈꯥꯡꯕ ꯇꯥꯕ ꯑꯗꯨꯁꯨ ꯍꯧꯖꯤꯛ ꯈꯥꯡꯒ ꯍꯌꯦꯡ ꯑꯦ ꯍꯣꯔꯦꯟ ꯅꯣꯏ ꯏꯃꯨꯡ ꯃꯅꯨꯡ ꯊꯨꯝꯕ ꯀꯥꯟꯗ ꯍꯧꯗꯣꯡ ꯁꯥꯔꯒ ꯑꯃꯨꯛ ꯇꯪꯔꯒ ꯆ ꯆꯥꯒꯅꯤ ꯍꯥꯏ ꯈꯪꯉꯦ ꯑꯗꯣ ꯅꯪꯒꯤꯁꯨ ꯑꯍꯣ ꯍꯥꯏꯕꯒꯤꯗꯨ ꯍꯣꯔꯦꯟ ꯍꯥꯏꯕꯤ ꯍꯥꯏꯅ
ꯑꯣꯍꯣ ꯑꯩꯗꯤ ꯌꯥꯗꯕꯒꯤ ꯇꯧꯕꯅꯦ
ꯅꯪꯁꯦ ꯀꯩꯅꯣ ꯑꯗꯣ ꯅꯪꯁꯦ ꯃꯤ ꯋꯥꯡꯗꯦ ꯅꯦꯝꯃꯤ ꯍꯥꯏꯕ ꯅꯠꯇ꯭ꯔꯣ
ꯑꯣ
ꯃꯤꯁꯨ ꯅꯦꯝꯃꯦ ꯆꯥꯁꯨ ꯌꯥꯝ ꯌꯥꯝ ꯆꯥꯏꯌꯦ ꯁꯛꯁꯨ ꯀꯩꯅꯣ ꯐꯖꯩ ꯍꯥꯏꯕ꯭ꯔꯥ ꯊꯤꯑ ꯍꯥꯏꯕ꯭ꯔꯥ ꯀꯃꯥꯏꯅ ꯇꯧꯔꯤꯒꯦ
ꯑꯗꯨꯝ ꯌꯥꯏꯗ ꯑꯩꯈꯣꯏꯒꯤ ꯑꯌꯥꯝꯕꯒ ꯏꯌꯥꯝꯕꯒ ꯆꯞ ꯃꯥꯟꯅꯔꯦ ꯑꯩꯈꯣꯏꯗꯤ
ꯀꯥꯞꯄꯅꯤ ꯀꯣꯁꯛꯁꯦ
ꯍꯣꯏ ꯍꯣꯏ ꯈꯔ ꯈꯔ ꯀꯥꯞꯄꯅꯦ ꯅꯨꯄꯤꯁꯤꯡꯁꯨ ꯈꯔ ꯋꯥꯟꯊꯥꯕꯅꯦ
ꯃꯅꯝꯁꯨ ꯅꯪꯗꯤ ꯃꯅꯝꯁꯤꯁꯨ ꯀꯥꯞꯄ ꯃꯥꯜꯂꯦ ꯑꯣ ꯑꯩꯈꯣꯏꯗꯤ ꯃꯅꯝ ꯑꯩꯈꯣꯏꯗꯤ ꯃꯅꯝꯒ ꯂꯩꯖꯗꯦ ꯑꯩꯈꯣꯏꯗꯤ
ꯄꯥꯎ ꯁꯤꯝꯄꯜ ꯂꯤꯚꯡ ꯍꯥꯏ ꯊꯤꯡꯀꯤꯡ
ꯅꯪ ꯏꯖꯦ ꯀꯩꯅꯣ ꯇꯧꯋꯥ ꯃꯥꯂꯦ
ꯀꯥꯗꯕ꯭ꯔꯣ
ꯃꯅꯝꯁꯨ ꯀꯥꯞꯄ ꯃꯥꯜꯂꯦ ꯁꯛ ꯊꯤꯁꯨ ꯊꯤꯌꯦꯦ ꯋꯥꯡꯁꯨ ꯋꯥꯡꯗꯦ ꯎ ꯆꯨꯁꯨꯨ ꯌꯥꯝ ꯃꯝꯃꯦ
ꯇꯥꯅꯤꯡꯗꯦꯗ ꯑꯩꯈꯣꯏ ꯆꯍꯤ ꯀꯨꯟꯐꯥꯎ ꯐꯗ꯭ꯔꯤꯁꯤꯕꯨ ꯀꯃꯥꯏꯅ ꯀꯥꯞꯇꯔꯣ ꯃꯅꯝꯗꯣ ꯀꯩꯅꯣꯍꯦ ꯅꯣꯏꯁꯨ
ꯍꯁꯨ ꯈꯜꯂꯣꯍꯦ
ꯑꯩꯈꯣꯏꯕꯨ ꯌꯥꯝ ꯉꯣꯁꯤꯟꯅꯕ ꯇꯥꯏꯞꯇ ꯀꯣ ꯏꯁ ꯅꯧ ꯃꯤ
ꯅꯣꯡꯉꯣ ꯅꯣꯡꯉꯣ ꯅꯧꯅꯤꯡꯉꯗꯤ ꯐꯖꯅꯣ ꯕꯣꯁꯅꯔꯒ ꯂꯩꯕ꯭ꯔꯣ ꯂꯥꯏꯔꯤꯛ ꯇꯝꯃꯤꯔꯣ ꯅꯪꯁꯦ ꯀꯃꯥꯏꯅ ꯇꯧꯔꯤꯅꯣ ꯑꯩꯈꯣꯏꯗꯤ ꯀꯨꯝꯃꯤꯅꯤ ꯀꯨꯝꯕꯅꯤ ꯑꯦ ꯋꯥ ꯁꯃꯥꯏ ꯇꯧꯔꯒ ꯄꯥ ꯇꯥꯟꯗꯅꯦ ꯑꯩꯣꯏꯗꯤ ꯑꯁ ꯑꯁ ꯑꯁ ꯃꯥꯂꯦꯅ ꯇꯧꯈꯥꯏꯗꯣꯏꯅꯦ ꯑꯩꯈꯣꯏꯗꯤ ꯑꯩꯈꯣꯏ ꯄꯡꯅ ꯇꯧꯗꯣꯏꯅꯤ ꯎꯝ ꯎꯝ ꯎꯝ ꯇꯧ ꯇꯣ
ꯇꯧꯗꯣꯏꯅꯦ ꯇꯧꯗꯣꯏꯅꯦ
ꯆꯍꯤ ꯀꯨꯟ ꯐꯥꯎ ꯁꯨꯗ꯭ꯔꯦ ꯍꯥꯏꯔꯒ ꯅꯨꯄꯤꯒꯤ ꯃꯤ ꯌꯥꯝ ꯀꯣꯏꯕ ꯃꯥꯜꯂꯦꯗ ꯅꯪꯉꯁꯦ
ꯀꯥꯏ ꯀꯣꯏ ꯁꯨ ꯀꯣꯣꯏ ꯀꯣꯏ ꯇꯥꯏ
ꯍꯊꯤ ꯀꯩꯅꯣ ꯃꯤꯅ ꯇꯥꯅꯤꯡꯗꯕ ꯋꯥꯉꯥꯡꯗꯣ ꯉꯥꯡꯉꯛꯀꯥꯅꯨꯗ ꯑꯁꯦꯡ ꯑꯁꯦꯡꯕꯗꯣ ꯍꯥꯏꯔꯛꯑꯣ
ꯑꯁꯦꯡꯕ ꯍꯥꯏꯕꯅꯤ ꯀꯩꯅꯣ
ꯑꯣ ꯍꯨꯅꯥꯒꯅꯤꯀꯣ ꯅꯪ ꯁꯦꯡꯕ ꯍꯥꯏ ꯅꯠꯇ꯭ꯔꯗꯤ
ꯅꯣꯡꯅꯤꯡꯉꯤꯗ ꯑꯩꯕꯨ ꯌꯥꯝ
ꯌꯥꯝꯁꯨꯣ ꯀꯁꯦ
ꯅꯣꯏ ꯅꯨꯄꯤꯁꯤꯡꯁꯦ ꯊꯥꯖꯕ ꯌꯥꯗꯌꯦ ꯊꯥꯖꯕ ꯌꯥꯗꯌꯦ ꯊꯥꯖꯕ ꯌꯥꯕ ꯅꯨꯄꯤ ꯁꯨꯛꯂꯩ ꯂꯩꯇ ꯀ ꯅꯨꯄꯤꯁꯒ ꯀꯣꯏꯅꯤꯡꯇꯦ ꯎꯕꯗ ꯀꯣ ꯤꯔꯦ ꯈꯥꯔꯦ ꯈꯣꯛꯑꯦ
ꯑ ꯅꯪꯒꯤꯗꯣ ꯑꯗꯨꯃꯥꯏꯅ ꯉꯥꯡꯉꯥꯛꯀꯅꯨꯍꯦ ꯌꯥꯔꯋꯦ ꯃꯤꯒ ꯍꯦꯡꯅ ꯍꯥꯏꯕꯗꯣ ꯍꯣꯔꯦꯟ ꯑꯣꯏꯅ ꯍꯥꯏꯕ ꯀꯩꯗꯧꯒꯦꯕ ꯅꯪꯁꯦ ꯑꯁ ꯌꯥꯗ꯭ꯔꯤ
ꯑ ꯍꯧꯖꯤꯛ ꯍꯥꯏꯗꯣꯏꯅꯦ ꯑꯩꯗꯤ ꯗꯥꯏꯔꯦꯛ ꯗꯥꯏꯔꯦꯛꯅꯦ ꯑꯩꯗꯤ ꯌꯥꯗꯦꯕ ꯑꯩꯈꯣꯏꯗꯤ ꯋꯥ ꯉꯥꯡꯕꯗ ꯗꯥꯏꯔꯦꯛ ꯗꯥꯏꯔꯦꯛꯅꯦ ꯑꯩꯈꯣꯏꯗꯤ ꯑꯗꯨꯅ ꯕꯦꯁꯅꯦ ꯀꯔꯤ ꯋꯥ
ꯁꯤꯁꯨ ꯌꯥꯝ ꯂꯩꯕ ꯃꯥꯜꯂꯦ ꯅꯪꯒꯤ ꯁꯛꯁꯦ ꯆꯩꯕꯨ ꯆ ꯌꯥꯕ꯭ꯔꯣ
ꯍꯥꯥ
ꯑꯥ ꯆꯥꯕ ꯌꯥꯕꯅꯦ ꯌꯦꯩꯅꯨ
ꯆꯩ ꯆꯥ ꯌꯥꯔꯤ ꯆꯥꯛ ꯆꯥꯔꯁꯨ ꯌꯥꯏꯅ ꯆꯩ ꯆꯥꯔꯒ ꯑꯗꯨꯝ ꯍꯤꯡꯕ ꯌꯥꯏꯅ
ꯅꯨꯃꯤꯠ ꯑꯃꯗ ꯆꯥꯛ ꯃꯉꯥꯔꯛ ꯆꯥꯏ ꯑꯃꯨꯛꯁꯨ ꯍꯥꯏ ꯃꯝꯁꯨ ꯃꯝꯃꯦ ꯍꯥꯏ ꯅꯦꯝꯁꯨ ꯅꯦꯝꯃꯦ ꯍꯥꯏ ꯂꯥꯏꯔꯤꯛꯁꯨ ꯇꯉꯦ ꯍꯥꯏ
ꯍꯥ ꯂꯥꯏꯔꯤꯛꯁꯨ ꯀꯪꯉꯦ
ꯂꯥꯏꯔꯤꯛꯁꯨ ꯌꯥꯝ ꯄꯪꯉꯦ ꯍꯥꯏꯌꯦ
ꯑꯠꯆꯥ ꯑ ꯑꯣ ꯍꯣ ꯑꯩꯈꯣꯏ ꯃꯤ ꯍꯤꯁꯇ꯭ꯔꯤ ꯃꯅꯦ ꯈꯪꯕ
ꯪꯕ꯭ꯔ ꯎ ꯃꯐꯝ ꯂꯩꯇꯦ ꯅꯣꯏꯒꯤ ꯂꯤꯇ꯭ꯔꯤꯟꯁꯦ ꯉꯥꯏꯕ ꯃꯐꯝ ꯂꯩꯇ꯭ꯔꯦ ꯅꯣꯏꯒꯤꯁꯦ
ꯎꯗꯕꯒꯤꯀꯣ ꯎꯪ ꯑꯗꯨꯝ ꯍꯥꯏꯕ ꯇꯥꯕꯅꯦ ꯑꯩꯈꯣꯏꯗꯤ ꯀꯔꯤ ꯎꯄꯥꯏ ꯂꯩ
ꯎꯝ ꯐꯝ ꯍꯥꯏꯔ
ꯏꯂꯤꯐꯦꯟꯒꯤ ꯃꯅꯤꯡꯗ ꯍꯨꯏ ꯈꯣꯡꯉꯦ ꯍꯥꯏꯕꯒ ꯆꯞ ꯃꯥꯟꯅꯕꯅꯦ
ꯏꯁ ꯏ ꯏ ꯑꯣꯤ ꯁꯤꯗꯤꯦ ꯑꯗꯨ ꯅꯠꯇꯦꯅꯦ ꯈꯪꯕ꯭ꯔꯥ ꯑꯩ ꯍꯥꯏꯔꯤꯗꯣꯗꯣ ꯣꯏ ꯁꯧꯅꯦ ꯏ ꯋꯥ ꯊꯦ
ꯇꯝ
ꯎ ꯊꯤꯟꯕꯒ ꯆꯞ ꯃꯥꯟꯅꯕꯅꯦ ꯅꯥꯔꯛꯀꯅꯤꯀꯣ ꯂꯥꯁꯇ ꯎ
ꯑꯩꯈꯣꯏꯗꯤ ꯌꯥꯗꯕꯅꯤ ꯑꯩꯈꯣꯏꯕꯨꯗꯤ ꯑꯩꯈꯣꯏꯕꯨ ꯁꯤꯠꯇꯕ ꯑꯃ ꯇꯧꯔꯕ ꯅꯣꯏ ꯇꯨꯝꯃꯁꯨ ꯌꯥꯔꯣꯏꯦ
ꯍꯥꯏꯗ ꯑꯣꯅꯦ ꯨꯒꯦ ꯑꯣ ꯍꯣ ꯑꯣ ꯅꯥꯡ ꯅꯣꯏ ꯃꯃꯥꯡꯗꯒ ꯂꯥꯛꯑꯒ ꯇꯧꯔꯤꯅꯤ ꯅꯣꯏ ꯇꯨꯝ ꯐꯥꯝ ꯆ ꯈꯪꯉꯔꯦꯀꯣ ꯅꯣꯏ ꯀꯂꯤꯌꯥꯂꯤꯌꯥꯔ ꯃꯥꯥꯡꯅꯤꯦ ꯌꯥꯔꯦ ꯑꯗꯨꯒꯤ ꯋꯥꯕꯨ ꯇꯥꯅꯤꯡꯗꯦ
ꯀꯩꯅꯣ ꯃꯤ ꯁꯦꯡꯅ ꯍꯥꯏꯔꯒ ꯑꯣ ꯍꯣ ꯍꯣ ꯍꯣ
ꯀꯔꯤ ꯑꯉꯥꯡꯅꯣ ꯁꯤꯁꯦ ꯅꯨꯄꯥ ꯄꯥꯕ꯭ꯔꯣ ꯑꯗꯨꯗꯤ ꯄꯈꯪꯕ ꯌꯥꯕ꯭ꯔꯣ
ꯄꯥꯈꯪꯁꯨ ꯅꯠꯇꯦ ꯃꯌꯥꯏꯗꯅꯦ ꯈꯪꯕ꯭ꯔꯥ ꯑꯩꯕꯨ ꯑꯉꯥꯡ ꯀꯥꯏꯅ ꯎꯝ ꯑꯗꯨꯃꯥꯏ ꯍꯥꯏꯗꯣꯏꯅꯦ
ꯎꯝ ꯎꯝ